ꯑꯩꯅ ꯉꯥꯡꯉꯤꯁꯤꯕꯨ ꯐꯖꯅ ꯇꯥꯕꯤꯕ꯭ꯔꯥ
ꯑ ꯇꯥꯏ ꯇꯥꯏ ꯇꯥꯏ ꯐꯟ ꯇꯥꯏ
ꯖꯦ ꯃꯅꯤꯡꯗ ꯑꯩꯈꯣꯏꯒꯤ ꯐꯦꯟ ꯃꯈꫭꯟꯅ ꯆꯤꯡꯕ ꯀꯔꯤ ꯀꯔꯤ ꯅꯨꯡꯉꯥꯏꯇꯕ ꯇꯥꯕꯤꯕ ꯂꯩꯕꯒꯦ
ꯐꯦꯟꯅ ꯈꯣꯟꯁꯨ ꯈꯤꯇꯪ ꯇꯥꯕꯗꯧꯅ ꯇꯧꯋꯦ ꯊꯣꯏꯗꯣꯛꯅ ꯃꯗꯨ ꯍꯧꯕ ꯈꯣꯠꯄꯗꯤ ꯇꯧꯗꯦ ꯑꯗꯨ ꯃꯔꯨꯞ ꯑꯉꯥꯡꯒꯗ ꯑꯗꯨꯝ ꯈꯔ ꯀꯟꯅ ꯑꯗꯨꯃꯥꯏꯅ ꯑꯗꯨꯝ ꯉꯥꯡꯕꯤꯔꯛꯑꯣ
ꯑ ꯑꯗꯨꯝ ꯀꯩꯅꯣ ꯇꯧꯋꯦ ꯍꯥꯏꯗꯤ ꯑꯩ ꯑꯗꯨꯝ ꯈꯟꯖꯤꯟꯖꯅ ꯈꯣꯠꯇꯅ ꯇꯧꯔ ꯑꯗꯨꯝ ꯉꯥꯛꯀꯤꯦ ꯑꯗꯣ ꯑꯃꯨꯞ ꯆꯥꯛ ꯏꯁꯤꯡ ꯎꯅꯕꯤꯔꯕ꯭ꯔꯥ ꯑꯗ ꯆꯥꯛ ꯏꯁꯤꯡ ꯆꯥꯕꯤꯕ ꯇꯥꯔꯒꯗꯤ ꯀꯩꯀꯩ ꯏꯟꯖꯥꯡ ꯅꯕꯤꯦ ꯀꯣꯟ ꯀ
ꯆꯥꯛ ꯏꯁꯤꯡꯁꯦ ꯆꯥꯔꯦ ꯑꯩ ꯈꯔ ꯊꯦꯡ ꯁꯥꯏ ꯍꯥꯏꯇꯥꯔꯦ ꯌꯥꯎ ꯊꯦꯡꯅ ꯍꯧꯒꯠꯂꯦ ꯑꯩ ꯇꯨꯝꯕ ꯌꯥꯗꯕꯒꯤ ꯊꯕꯛ ꯏꯪꯈꯥꯡ ꯇꯧꯕꯗ ꯆꯥꯛ ꯊꯦꯡꯅ ꯆꯥꯏ ꯀꯨꯏꯁꯦ ꯑꯩꯅ ꯉꯥꯡꯕꯁꯦ ꯊꯥꯡꯖꯤꯟꯅꯕ ꯌꯥꯎꯕ꯭ꯔꯣ
ꯌꯥꯎꯋꯦ ꯌꯥꯎꯋꯦ ꯃꯅꯨꯡꯗ ꯀꯔꯤ ꯚꯣꯏꯁ ꯑꯃ ꯂꯥꯛꯄꯣ ꯇꯧꯋ
ꯑꯣ ꯑꯣ ꯐꯔꯦ ꯍꯧꯖꯤꯛꯀꯤꯗꯣ ꯑꯩ ꯑꯗꯨꯝ ꯍꯥꯏꯖꯔꯛꯀꯦ ꯑꯩ ꯆꯥꯛ ꯏꯁꯤꯡ ꯆꯥꯖꯔꯦ ꯈꯔ ꯊꯦꯡꯅ ꯍꯧꯒꯠꯄꯅ ꯃꯔꯝ ꯑꯣꯏꯔꯒ ꯑꯩ ꯊꯦꯡꯅ ꯆꯥꯖꯔꯦ ꯏꯟꯖꯥꯡꯁꯤꯅ ꯑꯩꯈꯣꯏꯒꯤ ꯌꯦꯔꯨꯝ ꯊꯣꯡꯕ ꯆꯥꯔꯦ ꯃꯔꯨ ꯑꯣꯏꯗꯤ ꯆꯥꯔꯕꯣ
ꯑ ꯑꯩ ꯆꯥꯖꯔꯦ ꯏꯆꯝ ꯆꯝꯅ ꯏꯔꯣꯟꯕ ꯑꯃ ꯇꯧꯔꯒ ꯀ ꯏꯔꯣꯕꯁꯨ ꯁꯨꯝ ꯏꯔꯣꯝꯕ ꯁꯨꯝ ꯆꯥꯕꯁꯦ ꯅꯨꯡꯉꯥꯏꯇꯦ ꯉꯁꯥꯏꯗꯒꯤ ꯆꯥꯕꯗꯤ ꯏꯔꯣꯕ ꯁꯥꯏ ꯑꯗꯣ ꯍꯧꯖꯤꯛꯅ ꯑꯃꯨꯛ ꯀꯩꯅꯣ ꯇꯧꯖꯔꯛꯀꯦ ꯉꯥ ꯉꯧꯕ ꯃꯆꯥ ꯑꯃ ꯌꯥꯎꯖꯩ ꯃꯊꯤꯪ ꯀꯥꯕ ꯃꯥꯅꯤ ꯍꯥꯞꯆꯤꯟꯖꯔꯛꯀꯦ ꯅꯪ ꯉ ꯃꯔꯨꯞ ꯋꯥꯔꯤ ꯋꯥꯇꯥꯏ ꯈꯔ ꯇꯧꯁꯤ꯭ꯔꯤ ꯌꯥꯕ꯭ꯔꯣ ꯁꯪꯕ꯭ꯔꯣ ꯄꯦ
ꯌꯥꯏ ꯌꯥꯏ ꯀꯩꯁꯨ ꯀꯥꯏꯗꯦ ꯍꯧꯖꯤꯛꯇꯤ ꯄꯣꯊꯥꯕ ꯃꯇꯝꯅꯤꯅ ꯋꯥꯔꯤꯍꯩ ꯋꯥꯇꯥꯏ ꯇꯧꯕ ꯌꯥꯏ ꯍꯣꯔꯦꯟꯗ ꯊꯕꯛ ꯌꯥꯝ ꯆꯥꯎ ꯀꯛꯀꯗꯕ ꯂꯩ ꯁꯥꯟꯅꯒꯗꯕ ꯑꯗꯒꯤ ꯀꯔꯤ ꯀꯔꯤ ꯑꯃ ꯑꯃ ꯍꯥꯏꯕꯤꯌꯨ
ꯎꯝ ꯁꯥꯟꯁꯦ ꯄꯦꯁꯤꯤꯒꯤ ꯑꯗꯨ ꯑꯗꯨꯝ ꯇꯥꯗꯔ ꯑꯃ
ꯑ ꯃꯌꯥꯝꯅ ꯍꯥꯏꯅꯕꯗꯤ ꯇꯣꯛꯀꯤꯗꯨ ꯀꯩꯅꯣ ꯇꯧꯋꯤ ꯁꯨꯝ ꯅꯨꯡꯉꯥꯏꯇꯦꯅ ꯍꯥꯏ ꯑꯍꯐꯝꯕꯨꯗꯤ ꯐꯖꯔꯒꯁꯨ ꯊꯧꯕꯥꯜ ꯅꯠꯇ꯭ꯔꯒ ꯄꯤ ꯁꯤꯒꯤꯗ ꯑꯗꯨꯝ ꯇꯥꯕ ꯌꯥꯕꯒꯦ ꯍꯥꯏꯕꯐꯥꯎ ꯇꯧꯋꯤ ꯑꯗꯣ ꯑꯩ ꯏꯃꯥꯟꯅꯕꯗꯨꯗ ꯑꯨꯛꯇꯪ ꯋꯥꯔꯤꯥꯏ ꯇꯧꯔꯒ ꯑꯝꯛꯇꯪ ꯍꯪꯗ꯭ꯔꯒꯗꯤ ꯃꯦꯟ ꯇꯥꯒꯗꯕ ꯃꯥꯟꯗꯦ ꯃꯥꯅ ꯁꯤꯜꯂꯛꯀꯗꯕꯅꯤ
ꯑꯗꯨ ꯃꯈꯥ ꯇꯥꯅ ꯑꯗꯨꯝ ꯂꯥꯛꯏꯕ꯭ꯔꯣ ꯃꯔꯨꯞꯀꯤꯗꯨꯕꯨ ꯍꯧꯖꯤꯛꯀꯤ ꯑꯩꯒꯤꯗꯨꯝ ꯂꯦꯈ꯭ꯔꯦ
ꯑꯩ ꯅꯝꯕ ꯌꯥꯗꯗꯅ ꯂꯩ ꯃꯔꯨ
ꯎꯝ ꯐꯖꯦꯔꯦ ꯑꯗꯨꯗꯤ ꯃꯔꯨꯞ ꯁꯨꯝ ꯋꯥꯔꯤ ꯋꯥꯇꯥꯏꯁꯨ ꯁꯨꯝ ꯇꯧꯁꯤ ꯌꯥꯕ ꯁꯨꯝ ꯡꯕꯤꯌꯦ ꯑꯗꯨ ꯊ ꯇ ꯀꯗꯣ ꯃꯔꯨꯞ ꯁꯨꯡꯗꯎꯒꯅꯦ ꯍ ꯑꯩꯈꯣꯏꯒꯤ ꯑꯗꯨ ꯋꯥ ꯋꯥꯇꯥꯏꯁ ꯑꯗꯨꯝ ꯊꯂꯛ ꯊꯂꯛ ꯑꯗꯨꯝ ꯁꯥꯔꯦ ꯑꯁꯤꯝ ꯁꯥꯁꯦ ꯍꯥꯏꯕꯗꯣ ꯇꯧꯔꯣꯏꯗꯤ ꯁ ꯑꯩꯈꯣꯏꯃꯜꯂꯁꯨ ꯅꯨꯡꯉꯥꯏꯇꯦꯗ ꯋꯥꯈꯄ ꯋꯥꯔꯤ ꯍꯧꯛ ꯌꯥ
ꯀꯩꯁꯨ ꯀꯥꯏꯗꯦ ꯋꯥꯔꯤ ꯋꯥꯇꯥꯏ ꯉꯥꯏꯍꯥꯛ ꯁꯥꯕꯗꯨꯕꯨ ꯊꯣꯏꯗꯣꯛꯄ ꯑꯗꯨꯒꯤ ꯍꯤꯔꯝꯗ ꯁꯥꯟꯅꯗ꯭ꯔꯁꯨ ꯌꯥꯏ ꯑꯋꯥ ꯅꯨꯡꯉꯥꯏ ꯁꯨꯝ ꯄꯥꯎꯗꯝꯅꯔꯁꯨ ꯀꯩꯁꯨ ꯀꯥꯏꯗꯗꯕ
ꯑꯣ ꯑꯗꯨꯗꯤ ꯁꯨꯝꯗꯧꯕꯅꯦ ꯑꯩꯈꯣꯏꯁꯦ ꯃꯔꯨꯞ ꯀꯩꯒ ꯇꯧꯒꯗꯧꯕ ꯊꯕꯛ ꯑꯋꯥꯠꯄ ꯂꯩꯔꯤꯕ ꯄꯣꯠꯁꯛ ꯑꯅꯤ ꯑꯃ ꯂꯧꯕꯗ ꯋꯥꯠꯂꯤꯗꯅꯀꯣ ꯄꯣꯠꯁꯛ ꯑꯅꯤꯗꯨ ꯂꯧꯔꯕ ꯃꯇꯨꯡꯗꯒꯤꯗꯤ ꯏꯕꯥꯅꯤꯛꯀꯤ ꯊꯕꯛ ꯊꯧꯔꯝꯁꯤ ꯂꯣꯏꯅ ꯂꯦꯞꯀꯗꯣꯔꯤꯕꯅꯤ ꯍꯥꯏꯗꯤ ꯊꯕꯛ ꯊꯧꯔꯝ ꯍꯥꯏꯕꯗꯤ ꯄꯣꯠ ꯆꯩꯩ ꯂꯧꯕꯒꯤ ꯊꯕꯛ ꯊꯧꯔꯝꯁꯤ ꯂꯣꯏꯅ ꯂꯦꯞꯀꯗꯣꯔꯤꯕꯅꯤ ꯍꯥꯏꯖꯔꯤꯕ ꯑꯌꯥꯝꯕꯅ ꯏꯃꯨꯡ ꯃꯅꯨꯡꯒꯤꯗꯨꯅ ꯇꯣꯉꯥꯟꯕ ꯋꯥꯔꯤ ꯑꯃꯅꯤ ꯑꯗꯨ ꯅꯠꯇꯕꯤꯗ ꯑꯩꯈꯣꯏꯒꯤ ꯃꯥꯡꯍꯟꯕ ꯃꯥꯡꯍꯟꯕ ꯃꯥꯡꯍꯟꯕꯅ ꯍꯥꯏꯔꯒꯦꯀꯣ ꯍꯥꯏꯗꯤ ꯏꯪꯂꯤꯁꯇꯒ ꯍꯥꯏꯔꯒꯦ ꯖꯒ ꯍꯥꯏꯕꯗ ꯑꯗꯨ ꯑꯗꯨꯒꯤ ꯄꯣꯠꯇꯣ ꯑꯩꯈꯣꯏꯁ ꯂꯦꯞꯀꯗꯧꯔꯤꯕꯅꯦꯕ ꯄꯣꯠꯁꯛ ꯑꯅꯤꯗ ꯂꯧꯔꯒ ꯑꯗꯨꯒꯤ ꯃꯈꯥ ꯇꯥꯔꯛꯄꯗꯤ ꯑꯩꯈꯣꯏ ꯁꯨꯝꯗꯧꯁꯦ ꯄꯩꯁꯥ ꯆꯪꯒꯗꯕ ꯊꯕꯛ ꯑꯁꯤ ꯌꯥꯝꯅ ꯄꯥꯏꯈꯠꯂꯨꯁꯤ ꯌꯥꯔꯤꯃꯈꯩ ꯁꯦꯚꯤꯡ ꯌꯥꯎꯗ꯭ꯔꯦ ꯑꯩꯈꯣꯏꯒꯤ ꯇꯨꯡꯁꯤꯟꯕ ꯌꯥꯎꯗ꯭ꯔꯦ ꯍꯥꯏꯗꯕ ꯇꯥꯔꯦꯅꯦꯀꯣ ꯏꯃꯨꯡ ꯃꯅꯨꯡꯁꯨ ꯑꯣꯏꯁꯦ ꯑꯗ ꯏꯕꯥꯅꯤꯀꯤ ꯑꯣꯏꯅꯁꯨ ꯇꯨꯡꯁꯤꯟꯕ ꯌꯥꯎꯗꯕ ꯍꯥꯏꯇꯥꯔꯦ ꯏꯁꯥ ꯏꯁꯥꯒꯤ ꯇꯤꯟꯖꯟꯗꯁꯤ ꯇꯖꯟꯕ ꯁꯨꯡꯃꯥꯎ ꯌꯥꯎꯗ꯭ꯔꯦ ꯅꯪꯁꯨ ꯑꯩꯁꯨ ꯆꯞ ꯃꯥꯟꯅꯩ ꯌꯥꯝ ꯍꯥꯟꯅꯤ ꯍꯥꯏꯗꯤ ꯇꯥꯜꯂꯦ ꯍꯥꯏꯖꯕꯒꯤ ꯋꯥꯅꯦ ꯏꯁꯝ ꯁꯝꯅ ꯍꯥꯏꯔꯕꯗ ꯑꯩꯈꯣꯏꯅ ꯇꯥꯔꯤꯁꯦ ꯀꯔꯤꯒꯨꯝꯕ ꯀꯅꯥꯒꯨꯝꯕ ꯑꯃ ꯑꯣꯏꯔꯝꯃꯗꯤ ꯑꯁꯤꯒꯨꯝꯕ ꯑꯃ ꯑꯣꯏꯇꯥꯔꯒꯗꯤ ꯑꯩꯈꯣꯏ ꯑꯗꯨꯝ ꯁꯤꯡꯉꯦ ꯍꯥꯏꯖꯔꯣꯏ ꯑꯗꯨꯝ ꯄꯪꯉꯦ ꯑꯩꯈꯣꯏ ꯏꯕꯥꯅꯤꯃꯛ ꯅꯪꯁꯨ ꯄꯪꯉꯦ ꯑꯩꯁꯨ ꯄꯪꯉꯦ ꯑ ꯑꯕ ꯑꯃ ꯑꯣꯏꯕ ꯇꯥꯔꯒꯗꯤ ꯑꯗꯨꯝ ꯀꯩꯅꯣꯝꯃ ꯇꯧꯔꯝꯃꯒꯗꯤ ꯆꯥꯎꯈꯠꯀꯅꯤ ꯅꯍꯥꯟꯗꯒꯤ ꯑꯗꯨ ꯃꯁꯤ ꯁꯤꯡꯕꯁꯨ ꯌꯥꯗꯕ ꯍꯥꯏꯇꯥꯔꯦꯅꯦ ꯏꯕꯥꯅꯤꯁꯦ ꯁꯤꯡꯉꯨꯁꯨ ꯌꯥꯗꯕ ꯍꯥꯏꯗꯤ ꯑꯇꯣꯞꯄ ꯃꯤꯗꯧꯅ ꯑꯇꯣꯞꯄ ꯃꯆꯥ ꯃꯁꯨ ꯂꯣꯏꯅ ꯑ ꯌꯦꯡꯗꯕ ꯈꯣꯠꯇꯕ ꯉꯝꯃꯝꯕ ꯇꯥꯔꯒꯗꯤ ꯁꯤꯡꯉ ꯌꯥꯦꯣꯏ ꯑꯗꯨ ꯁꯤꯡꯕ ꯌꯥꯗꯕ ꯏꯕꯥꯅ ꯃꯇꯥꯡ ꯑꯃꯁꯨ ꯂꯩꯈꯤꯕ ꯑꯗꯨꯅꯅꯦ ꯃꯔꯨ ꯀꯃꯥꯏ ꯀꯃꯥꯏꯅ ꯇꯧꯔꯤꯅ ꯃꯊꯪꯗ ꯑꯩꯅ ꯍꯥꯏꯔꯤꯕ ꯋꯥꯁꯤ ꯑꯗꯨꯝ ꯀꯩꯁꯨ ꯀꯥꯏꯗꯕ꯭ꯔꯥ ꯑꯗꯨꯗꯅ ꯀꯩꯀꯩ ꯇꯧꯁꯤꯒꯦ ꯍꯥꯏꯗꯤ ꯆꯥꯎꯈꯠ ꯊꯧꯔꯥꯡꯒꯤ ꯀꯩꯀꯩ ꯄꯥꯏꯈꯠꯁꯤꯒꯦ ꯑꯗꯨ ꯍꯥꯏꯇꯥꯔꯗꯤ
ꯌꯥꯣꯏ ꯑꯋꯥꯕ ꯑꯃꯅꯤ ꯑꯗꯨ ꯃꯔꯨꯞꯀꯨꯝꯕ ꯀꯩꯒꯨꯝꯕ ꯑꯃ ꯌꯥꯎꯁꯜꯂꯒ ꯑꯩꯁꯦ ꯑꯆꯧꯕ ꯋꯥꯈꯜ ꯑꯃꯁꯨ ꯈꯟꯖꯕꯅꯦ
ꯑꯩꯈꯣꯏꯅ ꯇꯤꯡꯊꯣꯏꯁꯤ ꯑꯔꯦꯝꯕꯗꯧꯗꯤ ꯇꯤꯡ ꯅꯤꯁꯥꯕꯨ ꯆꯠꯊꯣꯛꯄꯅ ꯑꯀꯣꯏꯕ ꯂꯥꯡ ꯆꯠꯊꯣꯛꯄ ꯗꯤ ꯅꯠꯇꯦ ꯍꯣꯏ ꯑꯩꯈꯣꯏ ꯆꯥꯕꯕꯨꯗꯤ ꯑꯩꯈꯣꯏ ꯄꯥꯝꯖꯕꯅ ꯃꯔꯝ ꯑꯣꯏꯔꯒ ꯅꯤꯌꯣꯝ ꯆꯨꯝꯕ ꯑꯐꯕꯗ ꯆꯥꯖꯕꯅꯤ ꯑꯗꯣ ꯄꯩꯁꯥꯒꯤꯁꯤ ꯑꯩꯈꯣꯏ ꯀꯩꯝꯇ ꯂꯩꯇꯕꯤꯗ ꯑꯩꯈꯣꯏꯅ ꯊꯕꯛꯁꯦ ꯍꯧꯔꯛꯄꯅ ꯃꯔꯝ ꯑꯣꯏꯔꯒ ꯄꯩꯁꯥꯗꯤ ꯈꯔ ꯆꯠꯈꯤꯅꯦ ꯇꯔꯝꯃꯨꯀꯣ
ꯎꯝ
ꯑꯗꯨꯅꯅꯦ ꯑꯩꯅ ꯈꯝꯕꯗꯤ ꯈꯜꯂꯤꯕꯅꯤ ꯋꯥꯈꯜꯗ ꯄꯩꯁꯥꯁꯦ ꯈꯔ ꯆꯠꯁꯨ ꯆꯠꯈꯤꯅꯤ ꯑꯗꯨꯅ ꯍꯥꯏꯔꯤꯕꯁꯤꯗ ꯌꯦꯡꯉꯁꯤ ꯃꯗꯨꯅ ꯍꯥꯏꯗꯤ ꯌꯥꯏ ꯇꯨꯡꯁꯤꯟꯕꯁꯨ ꯇꯨꯡꯁꯤꯟꯕꯁꯨ ꯑꯣꯏꯒꯗꯕꯅꯤ ꯑꯗꯣ ꯑꯩꯁꯨ ꯄꯩꯁꯥꯥꯁꯦ ꯈꯔꯗꯤ ꯇꯥꯅꯤꯡꯕ ꯍꯥꯏꯇꯥꯔꯦ ꯄꯩꯁꯥ ꯌꯥꯝ ꯋꯥꯕ ꯃꯇꯝꯗ
ꯑ
ꯇꯨꯝꯃ ꯆꯥꯕ ꯈꯪꯗꯒꯩ ꯈꯣꯟꯊꯁꯨ ꯆꯥꯔꯔꯕꯅꯤꯁꯦ ꯑꯍꯤꯡꯗ ꯋꯥꯔꯤ ꯁꯥꯟꯅꯔꯒ ꯂꯩ ꯃꯤ ꯇꯨꯝꯕ ꯌꯥꯗ꯭ꯔꯦꯅ ꯉꯥꯡ ꯉꯥꯕꯅꯤ
ꯑ
ꯁꯤꯡꯛꯅꯔꯕꯅꯤꯅ ꯃꯤꯁ ꯇꯨꯝꯕꯗꯤ ꯄꯥꯝꯖꯕ ꯑꯗꯨꯕꯨ ꯊꯕꯛꯇꯨꯅ ꯃꯔꯨꯑꯣꯅ ꯇꯧꯔꯤꯉꯩꯗꯅꯤ ꯇꯧꯔꯤꯁꯤꯦ ꯈꯪꯗꯦ ꯃꯥꯏ ꯃꯥꯏ ꯊꯣꯛꯀ ꯑꯃ ꯂꯥꯛꯆꯂꯅꯤ
ꯑꯗꯣ ꯑꯩꯁꯨ ꯍꯧꯖꯤꯛ ꯑꯇꯣꯞꯄ ꯊꯕꯛꯈꯨꯁꯨ ꯀꯟꯅ ꯄꯥꯏꯈꯠꯆꯔꯤ ꯍꯥꯏꯇꯥꯔꯦ ꯑꯩ ꯍꯥꯏꯗꯤ ꯈꯨꯗꯛ ꯈꯨꯗꯛꯀꯤ ꯄꯩꯁꯥ ꯌꯥꯝ ꯆꯪꯕꯒꯤ ꯋꯥꯗꯨ ꯄꯥꯝꯖ ꯄꯥꯝꯖꯗꯕ ꯑꯩꯅ ꯑꯩꯅ ꯄꯥꯝꯃꯤꯁꯤꯗꯤ ꯇꯨꯡ ꯀ ꯑꯣꯏꯅ ꯑꯗꯨꯒ ꯃꯑꯣꯡ ꯃꯔꯤꯟ ꯇꯥꯅ ꯇꯧꯕꯒꯤ ꯋꯥꯈꯜ ꯈꯟꯖꯕꯅꯤ
ꯃꯔꯨꯞꯅ ꯀꯔꯤ ꯀꯃꯥꯏ ꯀꯃꯥꯏꯅ ꯇꯧꯁꯤꯒꯦꯗ ꯍꯥꯏꯕꯤꯔꯛꯑꯣ
ꯗꯁꯏ ꯀꯁꯨ ꯀꯥꯏꯖ ꯑꯣ ꯏꯦ ꯋꯥꯔ ꯄ ꯏꯁꯤꯂꯦ ꯑꯗꯨꯅ ꯀꯥꯏꯔꯦ ꯇꯨꯝꯕꯗꯤ ꯑꯩꯈꯣꯏꯅ ꯍꯦꯟꯅ ꯄꯥꯝꯃꯤ ꯍꯥꯏꯗꯤ ꯏꯁꯥ ꯆꯥꯎꯕꯒꯤ ꯍꯣꯠꯅꯕꯒꯤ ꯏꯁꯥ ꯆꯥꯎꯖꯕ ꯍꯅꯕꯕꯒꯤ ꯃꯣꯏꯅ ꯄꯥꯝꯃꯤꯕꯗꯣ ꯍꯣꯏ ꯃꯣꯏꯁꯨ ꯀꯩ ꯍꯥꯏ ꯑꯗꯅꯤ ꯌꯦꯁꯤ ꯑꯗꯨ ꯇꯨꯝꯃꯤ ꯍꯗꯗꯗꯤ ꯑꯩꯈꯣꯏꯕ ꯃꯣꯏꯒ ꯌꯦꯡꯅꯕꯗꯨꯗꯤ ꯑꯩꯈꯣꯏꯅ ꯍꯦꯟꯅ ꯄꯥꯝꯃꯤꯅꯦ ꯑꯗꯨꯗ ꯌꯥꯔꯛꯇꯕ ꯑꯃ ꯌꯥꯎꯕ ꯍꯥꯏꯇꯥꯔꯦ ꯑꯩꯈꯣꯏꯅ ꯍꯧꯖꯤꯛ ꯈꯖꯤꯗꯤ ꯂꯩꯔꯤꯕ ꯅꯍꯥꯁꯤꯡꯁ ꯑꯌꯥꯕꯅ ꯑꯪꯈꯥꯏꯃꯦ ꯏꯅꯅꯥ ꯍꯥꯏ ꯇ ꯑꯗꯨꯗ ꯆꯥꯎ ꯊꯜ ꯋꯥ ꯄꯗꯤ ꯍꯥꯏꯕ ꯍꯥ ꯂꯩ ꯍꯥꯏꯇꯥꯔꯦ ꯑꯩꯈꯣꯏ ꯆꯨꯝꯃꯦ ꯑꯩꯈꯣꯏꯒꯤ ꯑꯩꯈꯣꯏꯁꯦ ꯑꯩꯈꯣꯏꯒꯤ ꯁꯤꯇ ꯄꯥꯏꯔ ꯀꯥꯟꯅꯗ꯭ꯔꯕ ꯑꯃꯗꯤ ꯑꯣꯏꯔꯤꯕꯅꯤ ꯉꯥꯛꯊꯣꯛꯀꯗꯕ ꯉꯥꯛꯊꯣꯛꯀꯗꯕ ꯃꯇꯝꯗ ꯀ ꯉꯥꯎꯕ ꯂꯥꯡꯕ ꯐꯪꯗꯕꯗ ꯑꯗꯨ ꯀꯩꯁꯨ ꯀꯥꯏꯗꯦ ꯍꯧꯖꯤꯛ ꯉꯥꯎꯕ ꯂꯥꯡꯕ ꯌꯥꯎꯗꯅ ꯄꯩꯁꯥ ꯇꯥꯜꯍꯧꯕꯁꯤꯅ ꯍꯌꯦꯡ ꯇꯨꯡꯗꯗꯤ ꯃꯣꯏꯅ ꯋꯥꯔꯕ ꯃꯇꯝ ꯃꯣꯏꯅ ꯃꯆꯥ ꯃꯁꯨ ꯊꯅ ꯃꯛꯇ ꯄꯅ ꯀꯌꯥꯝ ꯌꯥꯎꯔꯤꯕꯅꯤ ꯏꯀꯥꯏ ꯑꯉꯥꯡꯁꯤꯡ ꯍꯥꯏꯇꯥꯔꯦ ꯑꯗꯨ ꯃꯣꯏꯅ ꯍꯌꯦꯡ ꯑꯣꯖꯥ ꯃꯇ ꯊꯥꯛ ꯗꯤ ꯌꯕꯥ ꯌꯕꯥꯜ ꯌꯥꯝ ꯄꯩꯁꯥ ꯅꯨꯡꯁꯥ ꯂꯩ ꯑꯗꯨꯒ ꯑꯁꯨ ꯉꯥꯎ ꯄꯣꯛꯗꯅ ꯑꯗꯨ ꯇꯧꯔꯛꯄ ꯃꯇꯝꯗꯗꯤ ꯑꯩꯈꯣꯏꯗꯤ ꯍꯣꯏ ꯑꯩ ꯃꯣꯏ ꯃ ꯌꯥꯝ ꯐꯦ ꯍꯥꯏꯗꯤ ꯃꯁꯦꯖꯦ ꯑꯩꯈꯣꯏꯗꯤ ꯑꯗꯨꯒꯤ ꯊꯥꯛꯇꯨꯗꯤ ꯑꯣꯏꯔꯛꯇꯕꯁꯨ ꯌꯥꯏ ꯍꯧꯖꯤꯅ ꯁꯨꯝ ꯁꯨꯃꯥꯏꯅ ꯁꯨꯝ ꯊꯥꯂ ꯇꯥꯔꯗꯤ ꯁꯦꯝꯕ ꯇꯥꯔꯒꯗꯤ ꯃꯗꯨꯒꯤ ꯇꯥꯡꯀꯛꯇꯨꯗꯗꯤ ꯑꯩꯈꯣꯏꯁꯦ ꯍꯧꯖꯤꯛ ꯆꯗꯕꯥꯎ ꯀꯥꯊꯦꯟꯅ ꯊꯣꯏꯗꯣꯛꯄ ꯑꯃ ꯑꯣꯏꯔꯒꯁꯨ ꯍꯧꯖꯤꯛꯇꯤ ꯂꯩꯔꯤ ꯗꯒꯤꯗꯤ ꯈꯔꯗꯤ ꯀꯥꯈꯠꯂꯅꯤꯅ ꯊꯝꯖꯒꯦ ꯍꯗꯤ ꯀꯔꯤ ꯀꯔꯤ ꯂꯩꯁꯦ
ꯌꯥꯝ ꯆꯨꯝꯃꯤ ꯑꯗꯨꯕꯨ ꯅꯣꯡ ꯐꯥꯗꯧꯁꯨ ꯀꯣꯏꯊꯣꯛꯄ ꯌꯥꯏ
ꯀꯨꯝꯍꯩ ꯍꯔꯥꯎ ꯎꯆꯦ ꯏꯔꯥꯡ ꯄꯔꯥꯡ ꯂꯩꯕꯅꯤꯅ ꯀꯨꯏꯅ ꯁꯥꯡꯅ ꯇꯧꯅꯤ ꯇꯧꯔꯣꯏ ꯃꯦꯟ ꯇꯥꯗꯕꯅꯤꯅ
ꯑꯃꯨ ꯃꯈꯔ ꯆꯠꯊꯣꯛꯁꯤ ꯈꯔ ꯂꯩꯔꯒ ꯊꯪꯈꯥꯏ ꯑꯃꯨꯛ ꯂꯩꯔꯒ ꯈꯔ ꯀꯗꯥꯏꯗꯅꯣꯁꯨ ꯈꯔ ꯂꯥꯞꯅ ꯆꯠꯂꯨꯁꯤ ꯗꯣ ꯄꯩꯁꯥꯁꯨ ꯇꯥꯟꯒꯗꯕꯅꯤ ꯍꯛꯆꯥꯡꯁꯨ ꯈꯟꯁꯤ ꯑꯗꯨꯒ ꯁꯥꯟꯅꯕꯁꯨ ꯂꯦꯞꯄ ꯌꯥꯗꯦ ꯨꯝꯃꯔꯨ ꯋꯥꯔꯤ ꯋꯥꯇꯥꯏꯗꯤ ꯃꯌꯥꯝ ꯁꯥꯟꯅꯅꯤꯡꯕꯅꯤ ꯑꯗꯨ ꯑꯩꯒꯤ ꯅꯥꯀꯟꯗꯨꯗ ꯊꯕꯛ ꯏꯪꯈꯥꯡ ꯃꯌꯥꯝ ꯌꯥꯝ ꯇꯧꯕꯒꯤ ꯃꯤ ꯌꯥꯝ ꯂꯥꯡꯅ ꯃꯔꯝ ꯑꯣꯏꯔꯒ ꯊꯕꯛ ꯏꯪꯈꯥꯡ ꯇꯧꯕꯁꯤꯗ ꯈꯨꯗꯣꯡ ꯈꯔ ꯆꯥꯒꯗꯕ ꯃꯥꯟꯗꯦ ꯃꯔꯅ ꯂꯣꯏꯁꯤꯜꯂꯛꯄꯁꯤꯗ ꯀꯔꯤ ꯀꯔꯤ ꯍꯥꯏꯕꯤꯅꯤꯡꯏꯤ
ꯑ ꯑꯗꯨꯝ ꯇ ꯁꯔꯝ ꯁꯁꯤ ꯁꯅꯕꯤꯗ ꯀꯗꯤꯦ ꯍꯥꯏꯗꯤ ꯍꯥ ꯋꯥ ꯇ ꯁꯤ ꯌꯥ ꯑꯗꯨꯃ ꯇꯝꯃꯦ ꯆ ꯃꯦ ꯑꯗꯨꯝꯕ ꯇꯝꯃꯦ ꯐꯝ ꯑꯁꯪꯕ ꯃꯇꯝꯗ ꯉꯍ ꯉꯍ ꯁꯥꯟꯅꯒ ꯂꯣꯏꯔꯦ ꯑꯣ ꯑꯩꯈꯣꯏꯒꯤ ꯀꯣꯏꯕ ꯂꯥꯛꯄ ꯍꯥꯏꯔꯤꯕꯣ ꯍꯧꯖꯤꯛ ꯍꯧꯖꯤꯛ ꯀꯣꯏꯕ ꯂꯥꯡꯕ ꯆꯠꯍꯧꯗ꯭ꯔꯒꯁꯨ ꯀꯣꯏꯕ ꯂꯥꯡꯕꯁꯤꯗꯒꯤ ꯅꯥꯊꯩꯕ ꯇꯥ ꯍꯥꯏꯔꯒꯁꯨ ꯍꯌꯦꯡ ꯑꯩꯈꯣꯏꯅ ꯃꯥꯏ ꯄꯥꯛꯕ ꯃꯇꯝꯗ ꯀꯣꯏꯕ ꯂꯥꯛꯄꯁꯨ ꯀꯥꯏꯗꯦ ꯉꯔꯥꯡ ꯑꯃꯛꯇꯕꯨ ꯇꯧꯔꯤꯕꯅꯦ ꯑꯩꯈꯣꯏ ꯏꯁꯩ ꯑꯩꯒꯤ ꯃꯇꯥꯡꯁꯤꯒ ꯆꯥꯟꯅꯗꯕ ꯊꯕꯛ ꯊꯧꯔꯝ ꯉꯥꯛꯇꯅꯤ ꯑꯩꯈꯣꯏꯅ ꯉꯔꯥꯡ ꯇꯧꯈꯤꯕꯈꯤꯕꯗꯣ ꯍꯥꯏꯖꯕ ꯇꯥꯔꯦ ꯑꯉꯥꯡ ꯃꯆꯥ ꯑꯃꯒꯤ ꯑꯉꯥꯡ ꯃꯆꯥ ꯑꯃꯒ ꯇꯒꯗ ꯄꯔꯛꯅꯤ ꯑ ꯃꯥꯅꯁꯨ ꯍꯥꯏꯔꯤ ꯍꯥꯏꯗꯤ ꯃꯣꯏꯁ ꯑꯉꯥꯡ ꯃ ꯆꯪꯉꯛꯇ ꯋꯥꯩꯗ ꯄ ꯃꯣꯏꯒꯤ ꯇꯁ ꯀꯥꯏꯖꯦ ꯁꯤꯍꯤ ꯃ ꯇꯥꯡꯥꯡ ꯆꯥ ꯍꯖ ꯁꯣꯗ ꯇꯧꯕꯁꯨ ꯀꯥꯏꯗꯩ ꯃꯔꯨꯞ ꯉꯗꯤ ꯃꯇꯥꯡꯁꯤꯗ ꯂꯣꯏꯁꯤꯜꯂꯁꯦ ꯃꯔꯨꯞꯀꯤ ꯅꯥꯀꯟꯗꯁꯨ ꯑꯉꯥꯡ ꯈꯔ ꯌꯥꯝ ꯂꯥꯡꯉꯦ ꯃꯊꯪꯗ ꯐꯖꯅ ꯋꯥꯔꯤ ꯁꯥ